ꯍꯥꯎ
ꯑꯦꯜ
ꯀꯔꯤ ꯇꯧꯕꯔꯣ
ꯑꯩꯗꯣ ꯍꯧꯖꯤꯛꯇꯣ ꯂꯣꯁꯟ ꯇꯩꯔꯤꯕ
ꯑꯁ ꯀꯦꯊꯕꯤ
ꯈꯔ ꯉꯧꯅꯤꯡꯉꯥꯏ ꯂꯣꯁꯟ ꯇꯩꯔꯤꯅꯦ ꯀꯩꯅꯣ ꯑꯗꯨꯅꯦ ꯈꯔ ꯉꯧꯅꯤꯡꯉꯥꯏ ꯇꯩꯔꯤꯅꯦꯕ ꯂꯣꯁꯟꯗꯣ
ꯉꯧꯔꯝꯅꯤ ꯇꯩꯌꯣ ꯐꯖꯅ ꯇꯩꯌꯣ
ꯎꯝ
ꯂꯩꯌꯔ ꯑꯅꯤ ꯑꯍꯨꯝ ꯇꯩꯌꯣ ꯎꯝ ꯐꯖꯔꯝꯅꯤ ꯐꯖꯅ
ꯊꯤꯔꯗꯤ
ꯀꯔꯤ ꯍꯤꯟꯖꯥꯡ ꯆꯥꯕ꯭ꯔꯣ ꯅꯪꯕꯨ ꯀꯔꯤ
ꯉꯁꯤꯁꯦ ꯑꯂꯨꯒ ꯈꯥꯃꯦꯟ ꯀꯩꯅꯣꯗꯣ ꯑꯃ ꯈꯥꯃꯦꯟ ꯑꯃ ꯆꯥꯏꯌꯦ ꯅꯥꯪꯗꯤ
ꯑꯁ ꯆꯞ ꯃꯥꯅꯩꯅꯦ
ꯅꯪ ꯅꯍꯥꯟ ꯀꯩꯅꯣ ꯌꯥꯝ ꯆꯥꯏ ꯍꯥꯏꯗꯔ ꯕꯤꯟꯁ ꯌꯥꯝ ꯆꯥꯏ ꯍꯥꯏꯗ
ꯉꯁꯤ ꯑꯂꯨ ꯆꯥꯕ ꯕꯤꯟꯁ ꯆꯝ ꯐꯨꯠꯁꯨꯨ ꯆꯥꯏ
ꯑꯩꯁ ꯑꯃ ꯌꯥꯁꯜꯗꯦ
ꯕꯤꯟꯁ ꯝꯂꯤꯗ꯭ꯔꯤ ꯁ ꯑꯃꯝꯄꯨꯁ ꯑꯗꯨ ꯑꯗꯨ ꯀꯂꯀꯉꯣ
ꯄꯥꯏ ꯂꯩꯥꯇꯦ꯫
ꯕ꯭ꯔꯣ
ꯑꯩ
ꯀꯅꯥꯅ ꯊꯣꯡꯕ꯭ꯔꯣ
ꯑꯩꯅ ꯇꯧꯕꯅꯤꯅꯦ ꯎꯝ
ꯑꯗꯨꯗꯤ
ꯑ
ꯍꯣꯏ ꯍꯥꯎꯦꯗꯤ
ꯅꯨꯡꯇꯤ ꯃꯣꯔꯅꯤꯡ ꯏꯚꯤꯅꯤꯡ ꯃꯣꯔꯅꯤꯡ ꯏꯚꯤꯅꯤꯡ ꯆꯥꯕꯗꯅ ꯍꯥꯎ ꯂꯩꯇ꯭ꯔꯦ
ꯑ ꯑꯗꯨꯗꯤ ꯉꯁꯤꯗꯤ ꯂꯧ ꯆꯠꯇꯕ꯭ꯔꯣꯅ
ꯉꯁꯤ ꯑꯩꯈꯣꯏꯒꯤ ꯂꯧ ꯈꯔ ꯂꯒꯦ
ꯂꯣꯏꯗ꯭ꯔꯤꯕꯣ
ꯏꯃꯒ ꯂꯣꯏꯗ꯭ꯔꯤ ꯉꯁꯤ ꯈꯤꯇꯪ ꯑꯩꯈꯣꯏ ꯑꯅꯤ ꯈꯔ ꯂꯤꯡꯉꯦ ꯑꯗꯨ ꯁꯇꯥꯔꯅꯦꯦꯅ ꯂꯣꯏꯅꯤꯡꯉꯥꯏ ꯇꯧꯒꯅꯤ
ꯑꯣ ꯃꯤ ꯀꯧꯗꯣꯏꯔꯣ
ꯑ ꯃꯤ ꯇꯔꯨꯛ ꯀꯨꯝꯕ ꯀꯧꯔꯒ ꯂꯣꯏꯅꯤꯡꯉꯥꯏ ꯇꯧꯒꯅꯤ
ꯑꯗꯣ ꯅꯣꯏꯅ ꯀꯩꯅꯣ ꯐꯧ ꯊꯥꯕꯗꯣ ꯀꯔꯤ ꯀꯔꯤ ꯊꯥꯕ꯭ꯔꯣ ꯂꯩꯗꯅ ꯊꯥꯡꯖꯤꯡ ꯐꯧ ꯀꯩꯅꯣ ꯑꯗꯨꯝ ꯑꯗꯨꯃꯥꯏꯅ ꯍꯥꯏꯔꯗꯣ
ꯈꯪꯗꯦ ꯃꯤꯒꯤ ꯊꯥꯕ ꯃꯥꯜꯂꯦ ꯃꯃꯤ ꯈꯪꯗꯤ ꯍꯥꯏ
ꯍꯥꯎ ꯔꯝꯅꯤꯗꯤꯗ
ꯃꯃꯤ ꯈꯗ ꯈꯥꯟꯗ ꯗꯅꯥꯥꯛꯗꯥ ꯂꯩꯕ꯭ꯔꯣ ꯍꯧꯖꯤꯛ
ꯍꯧꯖꯤꯛ
ꯍꯥꯏꯗꯦꯅꯦ
ꯍꯥꯥ
ꯊꯅꯤ
ꯁꯩꯇꯦꯅꯦ ꯍꯥꯏꯔꯨꯅꯗ
ꯍꯥꯏꯥꯏꯗꯕꯗꯨꯕꯨ
ꯑꯃ ꯁꯥꯕꯤꯌꯣ ꯑꯩꯒꯤ ꯁꯤ ꯌꯥꯝ ꯂꯥꯏꯕꯅꯦ ꯀꯩꯅꯣ
ꯑ
ꯑꯩꯅ ꯁꯔꯗꯤ ꯑ ꯌꯨꯝ ꯌꯨꯝ ꯂꯩꯕ ꯍꯧꯀꯥꯟꯗ ꯁꯦꯠꯇꯣꯏꯅꯦ ꯑꯩꯅ ꯁꯥꯔꯗꯤꯀꯣ
ꯚꯕꯨꯄꯥꯟꯗ ꯁꯦꯠꯄ ꯌꯥꯔꯣꯏ
ꯑꯗꯣ ꯅꯣꯏ ꯅꯣꯏꯒꯤ ꯅꯅꯥꯎꯅꯨꯄꯤꯗꯣ ꯎꯈꯤꯗ꯭ꯔꯦꯅꯦ ꯀꯥꯏ ꯀꯥꯏꯗ ꯂꯩꯕ꯭ꯔꯣꯣ
ꯌꯨꯝꯗ ꯂꯩꯌꯦꯍꯦ ꯅꯪ ꯌꯨꯝꯗ ꯂꯩꯗ꯭ꯔꯕꯣ
ꯑꯗꯨ ꯑꯣꯏꯔꯁꯨ ꯈ꯭ꯔꯤꯁꯃꯥꯁꯒꯨꯝꯕꯗꯨꯁꯨ ꯎꯗꯦ ꯑꯩꯗꯤ
ꯂꯩꯁꯥꯕꯤ ꯐꯥꯕꯒꯤꯅꯦ ꯎꯨꯕꯗ
ꯎꯝ ꯅꯍꯥꯟꯗꯤ ꯌꯥꯝ ꯄꯨꯕꯅꯦꯕ ꯆꯥꯔꯖ ꯀꯔꯤ ꯀꯔꯤ ꯑꯗꯨꯝ ꯀꯩꯅꯣꯗ ꯐꯪꯁꯟꯒꯨꯝꯕꯗ ꯑꯗꯨꯝ ꯎꯕꯅꯦ ꯕꯟ ꯎꯗ꯭ꯔꯦꯕ
ꯂꯩꯌꯦ
ꯀꯥꯁ ꯀꯌꯥ ꯇꯃ
ꯀ꯭ꯂ ꯀ꯭ꯂꯥꯁ ꯁꯤꯛꯁ
ꯎꯝ
ꯄꯥꯡꯕꯅꯤꯅ ꯔꯤꯄꯤꯠ ꯔꯤꯄꯤꯠ ꯇꯧꯧꯕꯅꯤ ꯑꯗꯨꯝ
ꯌꯨꯝꯗ ꯑꯗꯨꯝ ꯂꯩꯕ꯭ꯔꯣ
ꯌꯥꯝ ꯑ ꯂꯩꯌꯦ ꯂꯥꯁ ꯏꯌꯥꯔꯗꯤ ꯕꯣꯔꯗꯤꯡꯗ ꯂꯩꯕꯅꯤ
ꯑꯗꯨꯒꯤꯅꯦꯕ ꯑꯌꯨꯛ
ꯕꯣꯔꯗꯤꯡꯗ ꯂꯩꯕꯗꯨ ꯑꯁ ꯍꯞꯇꯥ ꯍꯞꯇꯥ ꯊꯥꯗ ꯅꯥꯔꯒ ꯑꯃꯨꯛ ꯂꯥꯛꯑꯣ ꯂꯥꯛꯑꯣ ꯍꯥꯏ ꯑꯂꯏ
ꯕꯣꯔꯗꯤꯡꯗ ꯂꯩꯕꯁꯤꯡꯁꯦ ꯑꯁꯨꯃꯥꯏꯅ ꯇꯧꯒꯜꯂꯦ ꯍꯥꯏꯗꯤ ꯃꯣꯏꯒ ꯈꯔ ꯆꯥꯟꯅꯗ꯭ꯔꯗꯤ ꯑꯗꯨꯝ ꯅꯥꯒꯜꯂꯦꯕ
ꯑꯃꯨꯛ ꯉꯁꯤ ꯁ꯭ꯀꯨꯜ ꯆꯥꯕꯗꯣ ꯑꯃꯨꯛ ꯂꯥꯛꯑꯒ ꯅꯥꯏ ꯑꯗꯨ ꯇꯧꯋꯦ ꯇꯤꯟ ꯇꯧꯋꯦ ꯑꯗꯨ ꯑꯗꯣ ꯍꯜꯂꯛꯄ ꯀꯥꯟꯗ ꯑꯃꯨꯛ ꯐꯣꯟ ꯇꯧꯔꯛꯑꯦ ꯅꯨꯡꯉꯥꯏꯇꯦ ꯍꯤꯟꯖꯥꯡ ꯍꯥꯎꯇꯦ ꯆꯁ ꯀꯝꯄ꯭ꯂꯦꯟꯁꯤꯗꯤ
ꯎ
ꯑꯗꯨꯒꯤ ꯑꯩꯅ ꯕꯣꯔꯗꯤꯡꯗ ꯑꯃꯨꯛ ꯂꯩꯒꯅꯨ ꯍꯥꯏꯕꯅꯤ
ꯃꯥꯒꯤ ꯀꯛ ꯑꯇꯣꯞ ꯇꯣꯉꯥꯟꯅ ꯊꯝꯈ꯭ꯔꯣ ꯑꯗꯨꯗꯤ
ꯑꯩꯁ ꯔꯤꯒꯨꯂꯔ ꯀꯁꯇꯃꯔꯅꯤ ꯃꯣꯏ ꯕꯣꯔꯗꯤꯡꯗ ꯂꯩꯕꯗꯤ ꯑꯩ ꯀꯁꯇꯃꯔ ꯔꯤꯒꯨꯂꯔ ꯀꯁꯇꯃꯔꯅꯤ ꯃꯣꯏ
ꯃꯥꯗꯣ ꯌꯨꯝꯒꯤ ꯌꯨꯝ ꯒꯤ ꯏꯟꯁꯥꯡꯒ ꯃꯣꯏꯒꯤ ꯏꯟꯁꯥꯡꯗꯨ ꯆꯅꯥꯗꯨꯕꯨ ꯌꯦꯛꯔꯕꯅꯦ
ꯀꯔꯤ ꯀꯔꯤꯕ
ꯎꯝ
ꯏꯁꯤꯡꯁꯨ ꯃꯣꯠꯄꯒꯤꯀꯣ ꯂꯩꯕ ꯅꯨꯡꯉꯥꯏꯇꯦ ꯍꯥꯏ꯫
ꯑꯩꯗꯤ ꯕꯣꯔꯗꯤꯡ ꯑꯩꯒꯤ ꯍꯥꯏ ꯁ꯭ꯀꯨꯜꯗꯁꯨ ꯍꯧꯖꯤꯛꯁꯨ ꯍꯣꯁꯇꯦꯜ꯫
ꯂꯩꯔꯝꯗꯦ ꯑꯩꯗꯤ꯫ ꯂꯩꯕꯁꯨ ꯄꯥꯛ ꯐꯪꯗꯦ꯫
ꯕꯣꯔꯗꯤꯡ ꯂꯩꯕꯁꯤ ꯀ꯭ꯂꯥꯁ ꯇꯦꯟ ꯊꯥꯅꯤꯡꯉꯥꯏ ꯃꯇꯝꯗꯀꯣ꯫ ꯑꯗꯨꯗ ꯂꯩꯌꯦ ꯑꯗꯨ ꯏꯂꯦꯚꯦꯟ ꯇꯨꯋꯦꯜꯇ ꯍꯣꯁꯇꯦꯜ ꯂꯩꯌꯦ ꯑꯁꯤ ꯈꯛꯇꯅꯦ ꯑꯩꯗꯤ꯫
ꯑꯣ꯫ ꯑꯩꯁꯨ ꯗꯣ ꯑꯩꯗꯤ ꯍꯧꯖꯤꯛꯀꯥꯟ꯫ ꯌꯨꯝꯕꯔꯥ ꯌꯥꯝ ꯇꯥꯡꯕꯅꯤꯅ ꯍꯣꯁꯇꯦꯜ ꯂꯩꯁꯤꯔꯥꯅ ꯈꯜꯂꯤꯅꯦ꯫
ꯂꯩꯔꯛꯣ
ꯉꯔꯥꯡ ꯌꯨꯝ ꯕꯣꯔꯥ ꯊꯤꯕ ꯆꯠꯄꯅꯦꯕꯀꯣ ꯑꯗ ꯎ ꯃꯤ ꯑꯃꯗ ꯂꯤꯁꯤꯡ ꯑꯅꯤ ꯑꯅꯤ ꯂꯧꯅꯤ ꯍꯥꯏꯌꯦ ꯃꯣꯏꯗꯨ
ꯑꯣꯁ
ꯑꯗꯨꯗꯤ ꯀꯥꯏꯗꯒꯤ ꯑꯩꯈꯣꯏꯒꯤꯗꯤ
ꯃꯤ ꯑꯃꯗ ꯂꯤꯁꯤꯡ ꯑꯅꯤ
ꯎ ꯑꯗꯨ ꯃꯐꯝ ꯑꯃꯗꯅꯦꯕꯀꯣ ꯑꯗꯨꯒ ꯃꯐꯝ ꯑꯃꯗꯅ ꯂꯤꯁꯤꯡ ꯑꯅꯤꯒ ꯆꯥꯇ꯭ꯔꯦꯠ ꯂꯧꯗꯤ ꯍꯥꯏ
ꯎꯝ ꯐꯔꯤꯁꯇꯥ꯭ꯔ
ꯈꯪꯗꯦ ꯃꯣꯏꯗ ꯍꯧꯖꯤꯛꯀꯥꯟꯗꯤ ꯏꯃꯨꯡ ꯑꯃꯈꯛꯇ ꯂꯩꯇꯕꯅꯤꯅꯀꯣ ꯃꯃꯥꯟꯅꯕꯤꯁꯤꯡꯒ ꯑꯗꯨꯝ ꯄꯨꯟꯅ ꯀꯩꯅꯣ ꯄꯩꯁꯥ ꯈꯥꯏꯔꯒ ꯂꯩꯕ ꯗꯣ ꯑꯗꯨꯒꯤ
ꯑꯣ ꯍꯣ
ꯑꯗꯨꯅ ꯃꯔꯝ ꯑꯣꯏꯒꯅꯦꯕ ꯃꯣꯏꯅ ꯃꯤ ꯑꯃꯗ ꯂꯤꯁꯤꯡ ꯑꯅꯤ ꯑꯅꯤ ꯑꯗꯨꯃꯥꯏꯅ ꯂꯧꯔꯏꯗꯣ
ꯑꯣ ꯑꯗꯣ ꯍꯣꯁꯇꯦꯜ ꯂꯩꯒꯦꯔꯣꯅꯪ
ꯑꯁ ꯈꯪꯗꯦ ꯍꯣꯁꯇꯦꯜ ꯂꯩꯁꯤꯔꯥꯅꯗꯤ ꯈꯜꯂꯤꯅꯤ ꯑꯩ
ꯑꯁ ꯄꯩꯁꯥ ꯂꯩꯇ꯭ꯔꯗꯤ ꯑꯩ ꯑꯥꯏꯗꯤꯌꯥ ꯄꯤꯒꯦ
ꯎ
ꯑꯣꯚ ꯑꯣꯚꯔꯕ꯭ꯔꯤꯖ ꯃꯅꯥꯗ ꯀꯣ ꯕꯣꯔꯥ ꯄꯨꯔꯥ ꯐꯝ ꯀꯒ꯭ꯔꯥ ꯅꯨꯡꯁꯥ ꯅꯨꯡꯁꯥ ꯆꯪꯗꯕ ꯃꯐꯝꯗ ꯑꯗꯨꯒ ꯅꯣꯡ ꯆꯨꯔꯁꯨ ꯅꯣꯡ ꯆꯪꯗꯕ ꯃꯐꯝꯗ ꯐꯖꯕ ꯃꯐꯝ ꯑꯃ ꯐꯖꯕꯗ ꯊꯤꯔꯣꯏ ꯑꯩ ꯕꯣꯔꯥ ꯄꯤꯔꯛꯀꯦ
ꯌꯥꯝ ꯂꯩꯌꯦ ꯑꯗꯨꯗ ꯀꯩꯅꯣ ꯁꯟ ꯁꯟꯁꯤꯡ ꯌꯥꯝ ꯇꯨꯝꯕ ꯑꯣꯏ ꯍꯣ ꯑꯗꯨꯗ
ꯃꯐꯝ ꯐꯖꯕ ꯊꯤꯈ꯭ꯔꯣ
ꯑꯥꯁ
ꯑꯗꯨꯒ ꯄꯨꯂꯤꯁꯅ ꯐꯥꯔꯗꯤ ꯖꯦꯜꯗ ꯑꯃꯨꯛ ꯂꯩꯈ꯭ꯔꯣ
ꯑꯗꯨꯒ
ꯍꯋꯥꯏ ꯆꯥꯔꯣ ꯑꯗꯨꯗꯤ ꯔꯦꯟ ꯐꯤꯤꯁꯇꯨ ꯄꯤꯔꯣꯣꯏꯅ ꯇꯅ ꯐꯔꯦꯗ ꯃꯊꯟꯇ ꯐꯝꯕ ꯅꯨꯡꯉꯥꯏꯗ꯭ꯔꯗꯤ ꯑꯩꯁ ꯂꯥꯛꯀ ꯔ ꯄꯨꯔꯒ ꯂꯥꯛꯀ
ꯂꯥꯛꯑꯣ ꯂꯥꯛꯑꯣ ꯃꯤꯅꯤ ꯁꯨꯔꯗꯤ ꯐꯝꯕꯩ ꯌꯥ ꯑꯗꯨ ꯏꯊꯟ ꯊꯗꯤ ꯇꯂꯦ
ꯃꯅꯨꯡꯉꯥꯏꯒꯅꯤꯗ
ꯎꯝ ꯋꯥꯔꯤ ꯁꯥꯛꯑ ꯁꯥ ꯍꯥꯏꯔꯒꯀ
ꯎꯝ ꯦꯒꯔꯁꯤ ꯑꯁ ꯄꯩꯁꯥ ꯐꯪꯗꯤ ꯐꯪꯂꯝꯝꯒꯅꯤ
ꯄꯩꯁꯥ ꯂꯩꯗꯕꯒꯤ ꯎꯄꯥꯏ ꯂꯩꯇꯦ
ꯄꯩꯁꯥ ꯂꯩꯇꯕꯒꯤ ꯦꯒꯔ ꯇꯧ ꯁꯦꯔ ꯀꯪꯗ꯭꯭ꯔꯔꯤꯗ
ꯍꯣꯁꯇꯦꯜ ꯂꯩꯔꯁꯨ ꯀꯩꯅꯣ ꯃꯤ ꯀꯩꯅꯣ ꯄꯨꯟꯕꯅꯤꯅ ꯑꯩꯈꯣꯏꯒꯤ ꯄꯣꯠ ꯆꯩ ꯌꯥꯝ ꯃꯥꯡꯒꯜꯂꯦꯕ
ꯍꯣꯁꯇꯦꯜꯗꯤ ꯐꯤꯤꯁ ꯀꯌꯥꯔ
ꯈꯪꯗꯦ ꯍ ꯁꯦꯜꯁ ꯐꯤꯁ ꯔ ꯑꯗꯣ ꯌꯨꯝ ꯕꯔꯥꯗꯒꯤꯗꯤ ꯈꯔ ꯀꯩꯅꯣ ꯇꯥꯔꯝꯒꯅꯤꯗ ꯃꯣꯏ ꯍꯣꯁꯇꯦꯜꯗꯣ
ꯑꯗꯨ ꯅꯅꯨꯄꯥꯗꯤ
ꯈꯪꯗꯦ
ꯅꯣꯏꯅꯤ ꯂꯩꯕ ꯅꯠꯇ꯭ꯔꯣ
ꯍꯣꯏ ꯏꯆꯦ ꯑꯃꯁꯨ ꯂꯥꯛꯈ꯭ꯔꯦꯕꯀꯣ
ꯑ ꯑꯣ ꯑꯣ
ꯑꯗꯣ ꯃꯥꯒ ꯀꯩꯅꯣ ꯂꯩꯃꯤꯟꯅꯅꯤꯡꯉꯥꯏꯅꯦꯕ
ꯎꯝ
ꯈꯪꯗꯦ ꯊꯤꯔꯣꯏꯅꯦ ꯌꯨꯝ ꯕꯔꯥ ꯑꯁꯤꯗꯗꯤ ꯌꯨꯝꯗꯣ ꯆꯥꯎꯗꯤ ꯆꯥꯎꯋꯦꯕ ꯔꯨꯝꯗꯣ
ꯎꯝ
ꯁꯥꯁꯨ ꯁꯥ ꯑꯗꯨꯒ ꯀꯩꯅꯣ ꯎ ꯑꯁꯤꯗ ꯏꯟꯁꯥꯡ ꯅꯥꯄꯤ ꯌꯣꯟꯕꯗꯣ ꯑꯗꯨꯒꯨꯝꯕꯁꯨ ꯄꯩꯁꯥ ꯌꯥꯝ ꯀꯩꯅꯣ ꯃꯃꯟꯗꯣ ꯌꯥꯝ ꯇꯥꯡꯉꯦꯕ ꯑꯗꯨꯒꯤ ꯄꯩꯁꯥꯗ ꯗꯕꯥꯎ ꯗꯕꯥꯥꯎ ꯆꯠꯂꯤ
ꯔꯨꯝ ꯑꯃꯗ ꯀꯤꯠꯆꯟꯁꯨ ꯕꯦꯠꯔꯨꯝꯁꯨ ꯇꯧꯕ꯭ꯔꯥ
ꯍꯣꯏ
ꯁ
ꯑꯩꯅ ꯍꯧꯖꯤꯛ ꯂꯩꯔꯤꯁꯦ ꯑꯁꯤꯔꯨꯝꯁ ꯁꯦ ꯑꯩꯈꯣꯏꯒꯤ ꯀꯤꯠꯆꯟꯗꯣ
ꯑꯣ
ꯒꯤ ꯁꯥꯏꯖꯇꯅꯦꯕꯀꯣ ꯆꯥꯎꯕꯗꯣ
ꯑꯣ ꯑꯣ ꯑꯣ ꯆꯥꯎꯋꯅ ꯑꯗꯨꯗꯤ
ꯍꯣꯏ ꯌꯨꯝꯗꯤ ꯆꯥꯎꯋꯦ ꯃꯤ ꯌꯥꯝ ꯇꯨꯝꯕ ꯌꯥꯏ
ꯏꯁꯤꯡꯗꯤ ꯅꯨꯡꯉꯥꯏꯕ꯭ꯔꯣ
ꯅꯨꯡꯉꯥꯏꯇꯦ ꯏꯁꯤꯡꯕꯨ ꯀꯥꯏꯗꯒꯤ ꯇ꯭ꯋꯦꯟꯇꯤ ꯇ꯭ꯋꯦꯟꯇꯤ ꯐꯥꯏꯚꯇꯅꯦꯕꯀꯣ ꯗꯤꯁꯦꯝꯕꯔꯗ ꯏꯁꯤꯡꯗꯣ ꯂꯩꯇꯕꯒꯤ ꯑꯁ
ꯏꯁꯤꯡꯒꯤꯁꯨ ꯕꯤꯜ ꯄꯤꯕ꯭ꯔꯥ
ꯄꯤꯅꯤꯌꯥꯑ ꯃꯗ ꯃꯔꯛ ꯃꯔꯇ ꯄꯩꯁꯥ ꯅꯤꯕ ꯂꯥꯛꯄ ꯂꯥꯛꯄꯅꯦ ꯍꯥꯏꯌꯦ ꯃꯣꯏꯗꯣ ꯏꯁꯤꯡꯒꯤ
ꯑꯗꯨꯗꯣ ꯅꯣꯏꯅꯝ ꯚꯔꯥ ꯄꯤꯕꯗ ꯀꯛꯄ꯭ꯔꯥ ꯅꯠꯇ꯭ꯔꯒ ꯅꯣꯏꯗ ꯑꯃꯨꯛ ꯅꯤꯕ꯭ꯔꯥ
ꯑꯗꯨꯝ ꯅꯤꯗꯣꯏꯅꯦ ꯍꯥꯏꯌꯦ
ꯑꯥ
ꯑꯗꯨꯗꯤ ꯑꯗꯨꯒꯀꯣ ꯗꯁꯕꯤꯟꯒꯤ ꯃꯃꯜꯁꯨ ꯑꯩꯈꯣꯏꯅ ꯄꯤꯗꯣꯏꯕ
ꯑꯗꯨꯗꯤ ꯍꯣꯁꯇꯦꯜ ꯂꯩꯕꯅ ꯅꯨꯡꯉꯥꯏꯗ꯭ꯔꯣ
ꯑꯗꯨꯅꯦ ꯌꯨꯝꯕꯨꯅ ꯄꯤꯗꯣꯏꯅꯦꯕꯀꯣ ꯑꯗꯨꯝ ꯗꯁꯕꯤꯟꯒꯨꯝꯕꯒꯤ
ꯎꯝ
ꯄꯤꯕꯅꯦꯕ ꯑꯗꯨꯁꯨ ꯆꯥꯝꯃ ꯆꯥꯝꯃ ꯊꯥ ꯑꯃꯗ
ꯑꯁ ꯄꯩꯁꯥ ꯌꯥꯝ ꯆꯠꯀꯅꯤꯌꯦ ꯑꯗꯨꯗꯤ
ꯄꯩꯁꯥ ꯌꯥꯝ ꯆꯠꯀꯅꯤ ꯔꯨꯝꯒꯤ ꯃ